ꯍꯜꯂꯣ
ꯍꯜꯂꯣ
ꯎꯝ ꯆꯥꯛꯆꯥꯔꯕꯣ ꯇꯥꯏꯌꯦ ꯇꯥꯏꯌꯦ ꯑꯣ ꯀꯩ ꯏꯟꯖꯥꯡ ꯆꯔꯒꯦ
ꯍꯨꯝ ꯃꯁꯤꯁꯦ ꯑꯌꯨꯛꯀꯤ ꯌꯦꯟꯗꯦꯝ ꯆꯥꯌꯦ
ꯑꯥ ꯊꯣꯡꯉꯤꯔꯣ ꯀꯥꯡꯁꯣꯏꯔꯣ
ꯍꯥꯥ
ꯀꯥꯡꯁꯣꯏꯔꯣꯏ ꯇꯣ ꯊꯣꯡꯉꯤꯔꯣ ꯊꯥꯎ ꯉꯧꯔꯒ
ꯊꯣꯡꯕꯕꯨꯗꯤ ꯊꯣꯡꯏ ꯊꯣꯡꯕꯅꯦꯕ
ꯎꯝ ꯑꯩꯁꯦ ꯀꯥꯡꯁꯣꯏ ꯆꯥꯔꯦ ꯀꯥꯡꯁꯣꯏ ꯆꯥꯔꯦ ꯀꯥꯡꯁꯣꯏ ꯄꯣꯡ ꯍꯋꯥꯏꯗꯣ ꯈꯪꯕ꯭ꯔꯥ ꯎꯝ ꯑꯗꯣ ꯀꯥꯡꯁꯣꯏ ꯆꯥꯏ ꯍꯧꯖꯤꯛꯁꯦ ꯌꯥꯝ ꯁꯥꯏꯗ
ꯑꯁ ꯀꯔꯤꯒꯤꯔꯥ
ꯁꯥꯗ꯭ꯔꯣ
ꯑꯁ ꯑꯩꯈꯣꯏꯗꯗꯤ ꯅꯣꯡ ꯆꯨꯕꯒꯤ ꯁꯥꯗꯦꯅꯦ
ꯅꯣꯡ ꯆꯨꯕꯩ ꯁꯥꯗꯤꯌꯦ ꯑꯈꯣꯏ ꯅꯣꯡꯕꯨꯗꯤ ꯉꯁꯥꯏ ꯑꯌꯨꯛꯇꯗꯤ ꯆꯨꯔꯝꯃꯦ ꯑꯗꯨ ꯍꯧꯖꯤꯛ ꯅꯨꯡꯁꯥ ꯀꯟꯅ ꯁꯥꯒꯠꯂꯦ
ꯑꯣ ꯑꯩꯈꯣꯏꯗꯗꯤ ꯂꯩꯕ ꯑꯗꯨꯝ ꯅꯨꯡꯉꯥꯏꯗ
ꯂꯩꯕ ꯅꯨꯡꯉꯥꯏꯌꯦ ꯎꯝ ꯅꯨꯡꯁꯥ ꯁꯥꯕꯁꯦ ꯈꯥꯡꯕ ꯌꯥꯝ ꯋꯥꯏꯗ ꯋꯥꯗ꯭ꯔꯣ ꯃꯄꯥꯟ ꯊꯣꯛꯄꯁꯨ ꯇꯜꯂꯦ ꯅꯨꯡꯁꯥꯕꯨ ꯁꯥꯔꯗꯤ
ꯎꯝ
ꯀꯔꯤ ꯀꯔꯤ ꯋꯥꯔꯤꯅꯣ ꯍꯥꯏꯔꯛꯑꯣꯅꯦ ꯌꯨꯝꯗꯅꯤ
ꯑꯣ
ꯌꯨꯝꯗ ꯑꯗꯨ ꯌꯨꯝꯗꯗꯤ ꯑ ꯌꯨꯝꯒꯤ ꯍꯥꯎꯁ ꯋꯥꯏꯐ ꯑꯣꯏꯅ ꯑꯗꯨꯝ ꯂꯩꯔꯦ
ꯑꯣ ꯅꯨꯡꯉꯥꯏꯕ꯭ꯔꯣ
ꯅꯨꯡꯉꯥꯏ ꯃꯄꯥꯟꯁꯨ ꯊꯣꯛꯇ꯭ꯔꯦ ꯑꯗꯨꯅ ꯁꯥꯕꯅꯤꯅ
ꯑꯣ
ꯍꯧꯖꯤꯛꯇꯤ ꯑꯌꯨꯛ ꯑꯌꯨꯛꯀꯨꯝꯕ ꯅꯨꯡꯗꯥꯡꯏꯔꯝꯒꯨꯝꯕ ꯋꯥꯛꯀꯤꯡ ꯈꯔ ꯈ ꯆꯦꯟꯕꯁꯤꯅ ꯈꯔ ꯊꯣꯛꯏ ꯑꯇꯩ ꯑꯇꯩ ꯃꯇꯝ ꯁꯥꯕꯅꯤꯅ ꯃꯄꯥꯟ ꯊꯣꯛꯇꯦ
ꯑꯣ ꯏꯆꯥꯗꯤ ꯂꯩꯔꯕꯣ
ꯏꯆꯥꯗꯤ ꯑꯅꯤ ꯂꯩꯔꯦ
ꯑꯣ ꯅꯨꯄꯥꯔ ꯅꯨꯄꯤꯔꯣ
ꯅꯨꯄꯥ ꯉꯥꯛꯇꯅꯤ ꯍꯧꯖꯤꯛꯀꯥꯟꯁꯦ ꯅꯣꯡꯁꯨ ꯇꯥꯕꯅꯤꯅ ꯆꯤꯡꯁꯦ ꯆꯦꯡꯒꯨꯝ ꯀꯩꯀꯥꯁꯨ ꯌꯥꯝ ꯆꯣꯡꯕꯅꯤ ꯆꯦꯡꯒꯨꯝꯗꯣ ꯑꯈꯣꯏ ꯁꯤ ꯑꯈꯣꯏ ꯕꯖꯥꯔ ꯃꯥꯔꯀꯦꯠꯇ ꯄꯨꯊꯣꯔꯛꯇꯦꯅꯦ ꯑꯝꯇꯥ ꯆꯦꯡꯒꯨꯝꯁꯦ ꯆꯥꯅꯤꯡꯉꯦꯕ ꯃꯁꯥꯒꯤ ꯅꯦꯆꯥꯔꯦꯜꯒꯤꯗꯣ
ꯎꯝ
ꯑꯊꯥꯕ ꯆꯦꯡꯒꯨꯝꯗꯤ ꯆꯥꯅꯤꯡꯗꯦꯗ
ꯑꯩꯈꯣꯏꯁꯨ ꯃꯔꯛ ꯃꯔꯛꯇꯗꯤ ꯐꯪꯉꯦ ꯍꯣꯏ
ꯐꯪꯉꯦ ꯑꯗꯨ ꯑꯗꯨꯅꯦ ꯍꯥꯏꯁꯦ ꯌꯨꯝꯗ ꯍꯧꯕꯗꯣ ꯑꯣ ꯌꯨꯝꯗ ꯍꯧꯕꯗꯣ ꯑꯣ ꯑꯗꯨꯝꯕꯗꯣ ꯂꯩꯕꯥꯛꯇ ꯑꯗꯨꯝꯕ ꯗꯨꯅ ꯆꯥꯅꯤꯡꯉꯦꯕ ꯑꯁꯦꯝꯕꯗꯨꯗꯤ ꯆꯥꯅꯤꯡꯗꯦꯕ
ꯆꯦꯡꯒꯨꯝ ꯑꯄꯥꯛ ꯑꯄꯥꯛꯄꯗꯣ ꯌꯥꯝ ꯍꯥꯎꯕꯅꯤ ꯐꯨꯕꯥꯛ ꯀꯥꯏꯗꯣ
ꯎꯝ
ꯎꯝ ꯑꯗꯒꯤ ꯅꯥꯔꯤꯟꯒꯥꯏꯅ ꯂꯩꯗꯅ
ꯎꯝ
ꯑꯗꯨꯝꯕꯗꯨꯗꯤ ꯍꯥꯎꯋꯦ
ꯀꯂꯦꯟꯟꯖꯤꯗꯤ ꯍꯦꯟꯖꯥꯡꯒ ꯑꯍꯥꯎ ꯆꯥ ꯐꯪꯗꯦꯗꯥ
ꯑꯣ
ꯅꯤꯡꯗꯝꯗꯥꯅ ꯈꯔ ꯍꯥꯎꯇ꯭ꯔꯣ ꯏꯟꯖꯥꯡꯗꯤ
ꯑꯁ ꯈꯪꯗ꯭ꯔꯦꯗ
ꯀꯥꯂꯦꯟꯗꯤ ꯁꯥꯒ ꯁꯥꯕꯅꯦ ꯑꯍꯥꯎꯕꯒ ꯁꯨꯡꯆꯥ ꯆꯥꯅꯤꯡꯗꯦ ꯍꯧꯖꯤꯛꯄꯨ ꯅꯨꯡꯁꯥꯒ ꯁꯥꯕꯅꯦ ꯆꯠꯄꯒ ꯉꯝꯃꯤꯕ ꯃꯄꯥꯡꯒ ꯊꯣꯛꯄ ꯉꯝꯕ꯭ꯔꯅꯦ
ꯀꯪꯗ꯭ꯔꯦꯗ
ꯍꯥꯥ ꯀꯩ ꯆꯥꯔꯤꯅꯣ ꯆꯥꯔꯤ ꯀꯔꯤ ꯆꯥꯔꯤꯅꯣ
ꯑꯩ ꯍꯧꯖꯤꯛ
ꯍꯩ ꯆꯔꯤꯕ ꯍꯥ
ꯍꯩ ꯆꯥꯔꯦ ꯍꯣꯢ
ꯎꯝ
ꯃꯦꯟꯒꯣ ꯃꯦꯟꯒꯣ
ꯎꯝ ꯃꯦꯡꯒꯣꯗꯤ ꯑꯃꯨꯟ ꯑꯃꯨꯟꯕ ꯌꯥꯝ ꯄꯥꯜꯂꯦ ꯑꯈꯣꯏꯁꯨ
ꯑꯣ ꯍꯥꯎꯕꯅꯦ
ꯍꯥꯎꯏ ꯅꯨꯡꯇꯤꯒꯤ ꯑꯃꯨꯟ ꯑꯃꯨꯟꯕ ꯑꯗꯨꯝ ꯋꯥꯠꯇꯦ ꯃꯦꯡꯒꯣꯁꯦ ꯌꯨꯝꯗ ꯄꯥꯟꯕꯅꯁꯨ ꯍꯥꯎꯋꯤꯗꯅ
ꯎꯝ ꯑꯩꯁꯨ
ꯑꯗꯨꯝ ꯌꯨꯝ ꯑꯥ ꯕꯖꯥꯔꯗꯩꯒ ꯂꯩꯕ ꯍꯥ
ꯎꯝ ꯌꯨꯝꯗ ꯑꯗꯨꯝ ꯂꯩꯕ ꯅꯨꯡꯉꯥꯏꯇꯦꯅ
ꯎꯝ
ꯌꯨꯝꯗ ꯑꯗꯨꯝ ꯂꯩꯕ ꯇꯥꯜꯂꯦꯅ ꯑꯩꯗꯤ ꯍꯩ ꯆꯥꯕꯅꯤꯗ ꯅꯨꯡꯉꯥꯏꯇꯕ ꯑꯗꯨꯝ
ꯃꯄꯥꯟ ꯎꯝ ꯋꯥꯏꯗ ꯌꯨꯝꯗ ꯁꯨꯝ ꯂꯩꯃꯜꯂꯛꯑꯁꯨ
ꯎꯝ
ꯋꯥꯗ꯭ꯔꯣ
ꯋꯥꯑꯦ ꯋꯥꯑꯦ
ꯑꯗꯣ ꯍꯩꯔꯥ ꯀꯩꯀꯥꯁꯤꯁꯨ ꯌꯨꯝꯗ ꯄꯥꯟꯖꯔꯒ ꯆꯥꯕꯁꯤꯅ ꯐꯩꯌꯦꯕ ꯑꯣꯖꯥꯗꯒ ꯂꯩꯕꯗꯨꯗꯤ ꯀꯦꯃꯤꯀꯦꯜꯁ ꯃꯌꯥꯝ ꯌꯥꯎꯕꯅꯤꯅ ꯇꯜꯂꯤꯗꯅ
ꯍꯣꯏ ꯑꯩꯈꯣꯏꯅ ꯑꯗꯨꯝ ꯆꯥꯕꯅ ꯍꯜꯂꯤ ꯍꯩꯗꯤ ꯂꯩꯌꯦ ꯍꯣꯏ
ꯎꯝ ꯍꯩꯗꯤ ꯑꯗꯨꯝ ꯆꯥꯒꯗꯧꯅꯤ ꯎꯝ ꯍꯩꯗꯤ ꯅꯨꯡꯇꯤꯒꯤ ꯑꯗꯨꯝ ꯆꯥꯒꯗꯕꯅꯦꯕ ꯈꯔ ꯈꯔꯗꯤ
ꯎꯝ ꯑꯩꯈꯣꯏꯗꯗꯤ ꯁꯤꯖꯟ ꯁꯤꯖꯟ ꯈꯨꯗꯤꯡꯒꯤꯀꯣ ꯍꯩ ꯍꯩ ꯂꯣꯏꯅꯃꯛ ꯌꯥꯎꯋꯦꯕ
ꯎꯝ
ꯀꯣꯝꯂꯥ ꯃꯇꯝ ꯑꯣꯏꯔꯗꯤ ꯀꯣꯝꯂꯥ ꯂꯩꯗ
ꯎꯝ ꯀꯣꯝꯂꯁꯨ ꯍꯧꯕ꯭ꯔꯥ ꯍꯥꯢꯁꯦ
ꯍꯣꯢ
ꯑꯣ ꯐꯩꯅꯦ
ꯗꯤꯁꯦꯝꯕꯔ ꯌꯥꯎꯔꯗꯤ ꯃꯨꯟꯕ ꯍꯧꯥꯔꯅꯤ
ꯀꯣꯝꯂꯥꯁꯨ ꯌꯥꯝ ꯃꯨꯜꯂꯒꯗꯤ ꯍꯥꯎꯏꯀꯣ ꯀꯣꯝꯂꯥ ꯂꯣꯏꯔꯛꯄꯒꯤ ꯇꯥꯡꯗꯣ ꯑꯗꯨꯗꯤ ꯌꯥꯝ ꯊꯨꯝꯃꯦꯕ ꯍꯥꯎꯋꯦꯕ ꯎꯝ
ꯎꯝ
ꯁꯦꯝꯒꯨꯝꯕꯒꯗꯤ
ꯍꯥꯥ
ꯍꯟꯗꯛꯇꯤ ꯃꯆꯥ ꯃꯆꯥ ꯉꯥꯏꯔꯦꯕ
ꯃꯁꯥ ꯃꯆꯥ ꯉꯥꯛ ꯉꯥꯏꯔꯦ
ꯍꯣꯏ
ꯎꯝ ꯑꯩꯈꯣꯏꯗ ꯍꯩꯗꯗꯤ ꯍꯩꯅꯧꯒꯨꯝꯕ ꯑꯗꯒꯤ ꯍꯩꯀ꯭ꯔꯨ ꯑꯗꯨꯝꯕ ꯑꯗꯩ ꯌꯥꯝ ꯀꯟꯅ ꯌꯥꯝꯅ ꯃꯈꯟ ꯃꯈꯟꯗꯤ ꯍꯧꯗꯦ ꯗꯩ ꯄꯨꯡꯙꯣꯟ ꯍꯧꯔꯦ ꯍꯥꯥ
ꯎꯝ
ꯍꯩ ꯔꯥꯁꯤꯗꯤ ꯑꯗꯨꯝ ꯃꯈꯟ ꯃꯈꯟ ꯊꯥꯕ ꯐꯩ ꯍꯥꯏꯕ ꯃꯇꯝ ꯃꯇꯝꯒꯤ ꯍꯩꯁꯤꯗꯤ ꯑꯗꯨꯝ ꯆꯥꯎ ꯍꯥꯏꯔꯤꯅꯤ ꯅꯨꯡꯇꯤꯒꯤ
ꯎꯝ
ꯁꯥ ꯌꯦꯟꯗꯤ ꯂꯣꯏꯗ꯭ꯔꯣ ꯀꯦꯝꯇ
ꯍꯥꯥ
ꯁꯥ ꯌꯦꯟꯗꯤ ꯂꯣꯏꯗ꯭ꯔꯣ
ꯁꯥ-ꯌꯦꯟ ꯑꯍꯣꯏ ꯁꯥ-ꯌꯦꯟꯗꯤ ꯂꯩꯇꯦꯗ
ꯑꯣ-ꯌꯦꯟꯗꯤ ꯂꯩꯇꯤꯌꯦ ꯑꯣꯛꯇꯤ ꯂꯣꯏꯕ꯭ꯔꯥ
ꯑꯣꯛ ꯂꯣꯏꯗꯦ ꯌꯦꯟ ꯑꯅꯤ ꯂꯩꯌꯦ ꯆꯤꯡꯒꯤ ꯌꯦꯟ
ꯎꯝ ꯆꯤꯡꯒꯤ ꯌꯦꯟꯖꯤꯖꯨ ꯌꯥꯝ ꯍꯥꯎꯕꯅꯤ
ꯎꯝ ꯑꯩꯈꯣꯏ ꯄꯨꯄꯨꯅ ꯄꯤꯔꯛꯄ ꯀꯣ
ꯑꯣ ꯑꯗꯣ ꯃꯣꯏꯁꯦ ꯊꯥꯗꯣꯛꯑꯒ ꯊꯝꯕꯖꯦ ꯁꯤꯅ ꯍꯦꯜꯂꯦꯕ ꯍꯥꯎꯕꯗꯤ ꯍꯥꯎꯇ꯭ꯔꯥ
ꯍꯣꯏ ꯃꯥꯅꯦ ꯍꯥꯎꯋꯦ ꯃꯊꯟꯗ ꯀꯣ
ꯑ ꯍꯥ
ꯃ-ꯃꯊꯟꯇ ꯑꯥ ꯀꯔꯤ ꯍꯥꯏꯒꯗ꯭ꯔꯥ ꯃꯥꯒꯤ ꯃꯆꯤꯟꯖꯥꯛ ꯊꯤꯔꯒ ꯀꯣ ꯆꯥꯕꯗꯣ ꯑꯗꯨꯅ ꯍꯥꯎꯋꯦꯕ ꯍꯣꯏ
ꯑꯥ ꯑꯗꯨꯅꯦ ꯊꯥꯗꯣꯛꯑꯒ ꯀꯣꯏꯆꯠ ꯆꯠꯂꯟꯕꯗꯣ ꯑꯗꯨꯅ ꯍꯥꯎꯕꯅꯦꯕ
ꯎꯝ
ꯐꯥꯖꯤꯜꯂ ꯊꯝꯕ ꯌꯦꯟꯗꯤ ꯍꯥꯎꯇꯕꯅꯦꯕ
ꯍꯣꯏ
ꯁꯥ ꯌꯦꯟꯁꯤꯁꯨ ꯑꯗꯨꯝ ꯌꯨꯝꯗ ꯂꯩꯔꯗꯤ ꯑꯗꯨꯝ ꯂꯣꯏꯁꯟꯕ ꯀꯥꯟꯅꯩ ꯀꯥꯅ ꯀꯥꯅꯗ꯭ꯔꯅꯦ
ꯏꯆꯦ ꯈꯣꯏꯗꯤ ꯀꯅꯥꯏ ꯏꯆꯦꯈꯣꯏꯗꯤ ꯂꯣꯏꯕ꯭ꯔꯣ
ꯑ ꯑꯩꯖꯨ ꯉꯥꯅꯨ ꯀꯩꯀꯥꯗꯤ ꯌꯥꯝ ꯂꯣꯏꯔꯤꯌꯦ
ꯑꯣ ꯉꯥꯅꯨꯁꯨ
ꯎꯝ ꯉꯥꯅꯨꯗ‌ꯣ ꯀꯨꯟ ꯀꯨꯟꯊ꯭ꯔꯥꯃꯨꯛ ꯂꯣꯏꯔꯤ ꯑꯗꯨꯖꯨ ꯅꯨꯡꯇꯤꯒꯤ ꯃꯆꯤꯟꯖꯥꯛꯇꯤ ꯑꯁ ꯉꯥꯅꯨ ꯌꯥꯝꯃꯗꯤ ꯆꯥꯕꯖꯨ ꯌꯥꯝ ꯌꯥꯝꯃꯦ ꯑꯗꯨꯅ ꯃꯆꯤꯟꯖꯥꯛ ꯑꯝ ꯇꯤꯒꯤ ꯊꯥꯛꯏꯅꯤ
ꯎꯝ
ꯑꯗꯨꯁꯨ ꯑꯗꯨꯝ ꯅꯨꯡꯉꯥꯏ ꯊꯕꯛ ꯑꯃꯅꯤ ꯅꯠꯇ꯭ꯔꯥ ꯊꯕꯛ ꯍꯥꯏꯖꯦ ꯒ꯭ꯔꯣꯃꯦꯟ ꯁꯥ꯭ꯔꯚꯤꯁ ꯒꯣ꯭ꯔꯃꯦꯟ ꯁꯥ꯭ꯔꯚꯤꯁꯇ ꯅꯠꯇ꯭ꯔꯦ ꯊꯕꯛꯑꯖꯦ ꯌꯨꯝꯗꯁꯨ ꯑꯗꯨꯝ ꯄꯩꯁꯥ ꯃꯌꯥꯝ ꯇꯥꯟꯕ ꯌꯥꯏ ꯌꯗ꯭ꯔꯥ
ꯌꯥꯏ- ꯌꯥꯏ ꯆꯨꯝꯃꯦ
ꯍꯝ ꯑꯗꯨꯅ‌ꯦ ꯌꯨꯝꯗ ꯂꯩꯔꯒꯅ ꯌꯨꯝꯒꯤ ꯊꯕꯛ ꯆꯠꯊꯣꯛꯑꯒꯅ ꯆꯠꯊꯣꯛꯄꯒꯤ ꯊꯕꯛ ꯄꯩꯁꯥꯗꯤ ꯇꯥꯟꯗꯕ ꯌꯥꯗꯦꯕ
ꯍꯣꯏ ꯃꯥꯅꯦ
ꯉꯁꯥꯏ ꯋꯥꯏ ꯅꯣꯡ ꯀꯟꯅ ꯇꯥꯔꯝꯃꯒꯅꯦ ꯍꯧꯖꯤꯛꯅ ꯃꯨꯛ ꯅꯣꯡ ꯅꯨꯡꯁꯥ ꯀꯟꯅ ꯁꯥꯒꯠꯂꯛꯄꯗꯨꯗꯗꯤ ꯒ꯭ꯌꯥꯟ ꯑꯝ ꯇꯥꯗ꯭ꯔꯦ ꯁꯥꯕꯅ ꯂꯣꯏꯔꯦ
ꯑꯈꯣꯏꯗꯗꯤ ꯑꯗꯨꯝ ꯅꯨꯡꯇꯤꯒꯤ ꯌꯨꯛ ꯅꯣꯡ ꯇꯥꯕ ꯑꯈꯣꯏꯗꯗꯤꯀꯣ
ꯎꯝ ꯑꯗꯣ ꯑꯈꯣꯏ ꯁ꯭ꯋꯥꯏꯗ ꯂꯧ ꯍꯧꯖꯤꯛꯇꯤ ꯂꯧ ꯎꯕ ꯃꯇꯝꯅꯤꯗꯅ ꯑꯗꯣ ꯅꯣꯡꯁꯦ ꯋꯥꯠꯄꯨ ꯋꯥꯠꯂꯝꯅꯤ ꯃꯔꯥꯡ ꯀꯥꯏꯅ ꯇꯥꯕꯗ
ꯍꯝ
ꯍꯧꯖꯤꯛꯇꯤ ꯂꯧ ꯃꯇꯝꯅꯤꯅ ꯍꯧꯖꯤꯛꯁꯦ ꯏꯁꯤꯡ ꯌꯥꯝ ꯂꯩꯇ ꯌꯥꯗꯦꯕ ꯅꯪ ꯉ ꯅꯣꯡꯖꯦ ꯇꯥꯕ ꯋꯥꯠꯂꯒꯗꯤ ꯂꯧ ꯎꯕꯁꯨ ꯌꯥ ꯗꯦ ꯂꯧ ꯎꯕ ꯌꯥꯗ꯭ꯔꯗꯤ ꯆꯦꯡ ꯑꯃꯨꯛ ꯇꯥꯡꯈꯠꯂꯛꯑꯅꯤ ꯗꯅ ꯅꯣꯡꯁꯦ ꯈꯔ ꯇꯥꯍꯟꯅꯤꯡꯉꯤ
ꯍꯣꯏ ꯑꯩꯈꯣꯏꯗꯗꯤ ꯅꯣꯡꯗꯤ ꯃꯔꯥꯡ ꯀꯥꯏꯅ ꯇꯥꯏꯗ
ꯎꯝ ꯐꯩꯌꯦ ꯑꯗꯨ ꯐꯩ ꯑꯗꯣ ꯂꯧꯎ ꯑ ꯑꯗꯨꯝ ꯂꯧ ꯐ ꯖ ꯐꯧ ꯀꯩꯀꯥ ꯊꯥꯕꯗꯤ ꯊꯕ꯭ꯔꯥ
ꯑ-ꯑꯗꯨꯗꯤ ꯊꯥꯗꯦꯗ
ꯑ-ꯍꯦꯟꯖꯥꯡ ꯅꯥꯄꯤ ꯀꯩꯀꯥ ꯑꯣꯏꯅ ꯊꯥꯔꯦꯀꯣ
ꯍꯥꯏ ꯏꯟꯁꯥꯡ ꯅꯥꯄꯤꯗꯤ ꯂꯩꯌꯦ ꯍꯥꯏ ꯊꯥꯏ
ꯎꯝ ꯐꯔꯦ ꯐꯖꯨ
ꯎꯝ
ꯊꯕꯛ ꯁꯨꯕꯗꯤ ꯂꯦꯞꯄ ꯌꯥꯗꯦꯗꯥ ꯅꯠꯇ꯭ꯔꯥ ꯁꯤꯗ꯭ꯔꯤꯕꯧꯗꯤ ꯊꯕꯛ ꯑꯗꯨꯝ ꯁꯨꯨꯇꯥꯝꯅꯤ
ꯍꯣꯏ ꯃꯅꯦ ꯍꯛꯆꯥꯡꯁꯨ ꯐꯩꯗ ꯊꯕꯛ ꯁꯨꯕꯁꯨ
ꯍꯥꯥ
ꯍꯛꯆꯥꯡꯁꯤꯁꯨ ꯐꯥꯏꯌꯦꯕ
ꯎꯝ
ꯍꯝ ꯅꯨꯃꯤꯠ ꯈꯨꯗꯤꯡꯒꯤ ꯑꯗꯨꯝ ꯁꯨꯗ꯭ꯔꯒ ꯂꯩꯔꯗꯤ ꯍꯛꯆꯥꯡꯁꯨ ꯁꯣꯛꯂꯛꯄꯅꯦꯕ
ꯎꯝ ꯍꯨꯃꯥꯡꯖꯦ ꯊꯣꯛꯍꯟꯒꯗꯕꯅꯤ ꯍꯛꯆꯥꯡꯖꯦ ꯍꯨꯃꯥꯡ ꯊꯣꯛꯇ꯭ꯔꯗꯤ ꯃꯤ ꯇꯟ ꯅꯥꯏꯌꯦꯕ ꯅꯠꯇ꯭ꯔꯥ
ꯑ ꯃꯥꯅꯤ ꯆꯥꯅꯤꯗꯤ ꯏꯁꯀꯨ꯭ꯜ ꯆꯠꯈꯔꯤꯕ꯭ꯥꯔ
ꯍꯥꯥ
ꯏꯆꯥ ꯑꯅꯤꯗꯤ ꯁ꯭ꯀꯨꯜ ꯆꯠꯈꯤꯕ꯭ꯔꯥ ꯅꯠꯇ꯭ꯔꯒ ꯀꯗꯥꯏ ꯆꯠꯈ꯭ꯔꯤꯕꯅꯣ
ꯑ ꯃꯣꯏ ꯀꯩꯅꯣ ꯇꯧꯏ ꯊꯕꯛ ꯃꯥꯏ- ꯃꯥꯏ ꯃꯊꯧ ꯑꯃꯃꯝ ꯆꯠꯈ꯭ꯔꯦ
ꯑꯣ-ꯑꯣ